ꯍꯜꯂꯣ ꯎꯝ
ꯀꯩꯗꯧꯔꯤꯅꯣ
ꯆꯥꯇꯣꯛꯄꯩ ꯁꯨꯝ ꯄꯣꯊꯥꯔꯝꯕꯅꯤꯗ
ꯎꯝ ꯑꯩꯈꯣꯏꯗꯤ ꯆꯥꯗ꯭ꯔꯤ ꯆꯥꯛ ꯂꯣꯏꯕ ꯉꯥꯏꯔꯤ ꯑꯩꯁꯨ ꯄꯣꯊꯥꯔꯤꯅꯤ ꯆꯥꯛꯀꯥꯉꯥꯏꯕ ꯑꯣꯏꯅ
ꯀꯥꯅꯥꯅ ꯊꯣꯡꯉꯤꯕ
ꯏꯇꯩꯃꯥꯅ ꯊꯣꯡꯉꯤ
ꯎꯝ ꯀꯩ ꯊꯣꯡꯉꯤꯕ
ꯀꯩ ꯃꯊꯦꯜ ꯊꯣꯡꯉꯤꯅꯣ ꯈꯪꯗꯦ ꯑꯩ ꯌꯦꯡꯉꯨꯗꯦ ꯇꯜꯂꯕ ꯑꯩꯁꯨ ꯐꯃꯨꯡꯗ ꯁꯨꯝ ꯂꯩꯕꯗꯨꯗ
ꯐꯔꯦ ꯐꯔꯦ ꯅꯣꯡ ꯇꯥꯗꯕ꯭ꯔꯣ ꯀꯃꯥꯏꯅ ꯇꯧꯒꯦ
ꯉꯥꯁꯤꯗꯤ ꯅꯣꯡ ꯆꯨꯗꯦꯅꯦ
ꯑꯣ ꯑꯩꯈꯣꯏꯁꯦ ꯅꯣꯡ ꯑꯃꯨꯛ ꯇꯥꯒꯦ ꯇꯧꯔꯛꯏ ꯀꯟꯅ ꯅꯣꯡꯗꯤ ꯂꯩꯌꯦ ꯍꯥꯏꯕꯅꯦ ꯅꯨꯃꯤꯠ ꯅꯤꯅꯤ ꯍꯨꯝꯅꯤꯗꯤ
ꯑꯧ ꯑꯗꯨꯅꯦ ꯍꯥꯏꯁꯦ ꯅꯣꯡꯅꯦꯅ ꯇꯥꯗꯧꯕ ꯂꯩꯔꯒꯗꯤ ꯁꯠ ꯇꯥꯔꯒ ꯍꯥꯡꯕꯤꯔꯗꯤ ꯐꯕ ꯊꯕꯛ ꯀꯩꯀꯥ ꯆꯠꯊꯣꯛ ꯈꯣꯠꯇꯣꯛꯄ ꯇꯧꯕꯗꯗꯤ ꯅꯣꯡ ꯆꯨꯕꯁꯦ ꯐꯔꯛ ꯌꯥꯝ ꯇꯥꯏ ꯍꯥꯏꯕ ꯒꯥꯔꯤ ꯃꯆꯥ ꯊꯧꯕꯁꯤꯡꯁꯨ ꯐꯔꯛ ꯇꯥꯏ ꯈꯣꯡ ꯆꯠꯄꯁꯨ ꯐꯔꯛ ꯇꯥꯏ ꯑꯗꯨꯅ ꯐꯔꯛ ꯌꯥꯝ ꯇꯥꯏꯕ ꯅꯣꯡꯁꯦ
ꯅꯣꯢ ꯉꯥꯔꯥꯡ ꯃꯤ ꯀꯌꯥ ꯅꯣꯢ ꯉꯥꯔꯥꯡ ꯃꯤ ꯀꯌꯥ ꯀꯩꯅꯣ ꯇꯧꯔꯤꯅꯣ ꯄꯨꯜꯂꯤꯅꯣꯕ ꯑꯗꯒꯤ ꯄꯨꯡ ꯀꯌꯥꯗꯒꯤ ꯍꯜꯂꯛꯏꯅꯣꯕ ꯑꯗꯒꯤ ꯄꯨꯡ ꯀꯌꯥꯗꯒꯤ ꯆꯠꯂꯤꯅꯣ
ꯆꯠꯄꯁꯦ ꯑꯩꯈꯣꯏꯁꯦ ꯄꯨꯡ ꯇꯔꯦꯠ ꯑꯗꯨꯋꯥꯏꯗꯒꯤ ꯆꯠꯂꯕꯅꯦꯀꯣ ꯑꯗꯨꯒ ꯅꯣꯡꯁꯤ ꯇꯤꯠꯂꯤꯠ ꯊꯤꯠꯂꯤ ꯊꯤꯠꯂꯤ ꯑꯃꯨꯛ ꯇꯥꯗꯅ ꯑꯃꯨꯛꯁꯨ ꯉꯥꯍꯥꯛꯑꯃꯨꯛ ꯈꯥꯝꯃꯦ ꯑꯗꯒꯤ ꯎꯆꯤꯟꯅꯥꯆꯤꯟꯅ ꯑꯩꯈꯣꯏ ꯄꯨꯡ ꯅꯤꯄꯥꯟ ꯄꯨꯡ ꯅꯤꯄꯥꯟ ꯇꯥꯔꯝꯗꯥꯏ ꯑꯗꯋꯥꯏꯗꯗꯤ ꯌꯧꯔꯦꯀꯣ ꯑꯗꯩꯗꯤ ꯑꯩꯈꯣꯏ ꯑꯩꯈꯣꯏ ꯌꯧꯔꯕ ꯃꯇꯨꯡꯗ ꯑꯃꯨꯛ ꯉꯍꯥꯛ ꯂꯩꯔꯒ ꯃꯤꯅꯤꯠ ꯇꯔꯥ ꯀꯨꯟꯃꯨꯛ ꯂꯩꯔꯀꯥꯟꯗ ꯇꯣꯝ ꯇꯣꯝꯒ ꯗꯥ ꯆꯥꯎꯕ ꯑꯃꯨꯛ ꯂꯥꯛꯑꯦ ꯑꯗꯒꯤ ꯃꯣꯏ ꯂꯥꯛꯄꯗꯒꯤꯗꯤ ꯑꯗꯨꯝ ꯍꯤꯟꯖꯥꯡꯁꯨ ꯃꯨꯟꯗ꯭ꯔꯤꯕ ꯑꯗꯨꯀꯥꯟꯗ ꯍꯤꯟꯖꯥꯡꯁꯦ ꯑꯣꯛ ꯊꯣꯡꯉꯦꯕ ꯑꯗꯨꯁꯨ ꯀꯩꯅꯣ ꯇꯧꯔꯦ ꯃꯣꯏ ꯂꯥꯛꯑꯀꯥꯟꯗ ꯉꯥꯏꯍꯥꯛ ꯂꯩꯔꯒ ꯑꯗꯨꯝ ꯃꯨꯜꯂꯛꯑꯦ ꯑꯗꯨꯃꯥꯏꯅ ꯇꯧꯔꯒ ꯑꯩꯈꯣꯏꯁꯦ ꯋꯥꯔꯤ ꯋꯥꯇꯥꯏ ꯃꯌꯥꯝ ꯁꯥꯟꯅ ꯂꯩꯔꯦ ꯉꯥꯍꯥꯟꯒꯣꯏ ꯁꯨꯝ ꯎꯅꯔꯨꯗꯕꯒꯤ ꯃꯌꯥꯝꯗꯣ ꯀꯣꯠꯊꯣꯛ ꯀꯣꯊꯣꯛꯇꯅ ꯁꯥꯟꯅꯔꯝꯃꯦ ꯑꯗꯒꯤ ꯑꯩꯈꯣꯏꯒꯤ ꯑꯩꯈꯣꯏ ꯏꯃꯥꯒꯤ ꯃꯄꯥꯝꯗꯣ ꯑꯗꯣꯝ ꯅꯥꯛ ꯀꯟꯗꯒꯤ ꯆꯠꯂꯁꯨ ꯌꯥꯏꯌꯦꯕꯀꯣ ꯑꯁꯤꯒꯤ ꯃꯣꯏꯒꯤ ꯀꯩꯅꯣꯗꯒꯤ ꯈꯣꯡꯉꯥꯝꯄꯥꯥꯠꯇꯒꯤ ꯆꯠꯂꯁꯨ ꯌꯥꯏꯌꯦꯕ ꯀꯩꯅꯣꯁꯦ ꯀꯥꯃꯦꯡꯁꯦ ꯑꯗꯥ ꯑꯩꯅ ꯍꯌꯦꯡ ꯑꯩ ꯀꯥꯃꯦꯡꯗ ꯇꯥꯡ ꯇꯔꯥꯒ ꯅꯤꯄꯥꯟꯗ ꯁꯣꯔꯥꯠ ꯂꯩ ꯑꯗꯨ ꯂꯥꯛꯇꯣꯏꯅꯦ ꯈꯣꯠ ꯇꯤꯅꯦꯕꯁ ꯀꯥꯟꯃꯤꯅ ꯀꯅꯥ ꯂꯩꯒꯦꯌꯦ ꯑꯩꯅ ꯏꯃꯥꯢ ꯃꯄꯥꯝꯅꯦ ꯀꯅꯥꯏ ꯏꯃꯨꯡꯅꯣ ꯁꯤꯅꯦꯕ ꯃꯣꯏꯅ ꯃꯥ ꯍꯪꯉꯛꯏꯁꯦ ꯃꯣꯏ ꯑꯗꯥꯢ ꯅꯛꯅꯔꯕꯅꯦ ꯃꯣꯏꯗꯣ ꯂꯣꯏ ꯐꯥꯎꯗꯣꯛ ꯐꯥꯎꯖꯤꯟ ꯇꯧꯔ ꯆꯠꯅ ꯌꯥꯕ ꯖꯒꯥꯅꯦꯅ ꯑꯩꯅ ꯎꯝ ꯑꯩꯈꯣꯏꯒꯤ ꯂꯩꯇꯕ ꯏꯕꯥꯏꯗꯨ ꯃꯃꯤꯡꯗꯣ ꯑꯩ ꯀꯥꯎꯈ꯭ꯔꯦ ꯍꯟꯖꯅꯦ ꯁꯣ ꯀꯧꯕꯨꯗꯤ ꯀꯧꯕꯅꯦꯕ ꯑꯩ ꯉꯥꯛꯇꯅ ꯅꯤꯡꯁꯤꯡꯗꯕ ꯃꯣꯏꯒꯤ ꯑꯥ ꯃꯣꯏ ꯏꯕꯥꯏ ꯌꯥꯏꯃ ꯗꯩ ꯏꯕꯣꯌꯥꯏꯃ ꯀꯧꯕꯅꯦ ꯑꯗꯩ ꯁꯅꯥꯇꯣꯟ ꯀꯥꯏꯅ ꯌꯥꯝ ꯂꯩꯕꯅꯦ ꯃꯣꯏ ꯃꯃꯤꯡꯁꯤꯡꯗꯣ ꯑꯩ ꯑꯗꯨ ꯆꯞ ꯆꯥꯕꯤ ꯏꯃꯛ ꯀꯥꯎꯔꯦ ꯍꯥꯏꯕꯅ ꯁꯅꯥꯇꯣꯟꯗꯨꯗꯤ ꯏꯃꯥꯟꯅꯕꯅꯦ ꯏꯃꯥꯟꯅꯕꯅꯦ ꯂꯣꯏ ꯍꯥꯏꯔꯕ ꯃꯌꯥꯝꯗꯣ ꯃꯃꯥꯟꯅꯕ ꯂꯣꯏ ꯑꯣꯏꯔꯝꯃꯦꯕꯀꯣ ꯁꯅꯥꯍꯣꯏ ꯔꯣꯃꯦꯟ ꯍꯣꯏ ꯑꯗꯒꯤ ꯑꯥ ꯀꯩꯅꯣ ꯑꯔꯨꯟ ꯍꯣꯏꯒꯤ ꯃꯃꯥꯟꯅꯕ ꯉꯥꯛ ꯑꯣꯏ ꯂꯩꯔꯝꯃꯦꯕ ꯑꯩꯅ ꯈꯜꯂꯦ ꯃꯥꯁꯦ ꯑꯩ ꯃꯣꯏꯒꯤ ꯑꯇꯣꯝꯕꯗꯨꯒꯤ ꯃꯊꯛꯅꯦꯕ ꯁꯅꯥꯇꯣꯟ ꯍꯥꯏꯁꯦ ꯃꯣꯏꯒ ꯑꯩꯈꯣꯏꯒ ꯊꯧꯃꯨ ꯅꯥꯎꯃꯨ ꯑꯗꯨꯝ ꯑꯣꯏꯔꯝꯒꯅꯤꯅ ꯑꯩꯅ ꯑꯗꯨꯝ ꯈꯟꯕ ꯑꯗꯨꯁꯨ ꯑꯩ ꯑꯩꯉꯣꯟꯗꯩ ꯈꯤꯇꯪ ꯍꯜꯂꯝꯒꯗ꯭ꯔꯗꯤ ꯈꯪꯗꯦ ꯃꯥꯅ ꯑꯗ ꯑꯩꯁꯨ ꯇꯟꯗꯅ ꯑꯩꯁꯨ ꯏꯕꯥꯏ ꯑꯗꯨꯝ ꯀꯧꯔꯦꯕ ꯑꯩꯅ ꯗꯨꯝ ꯃꯣꯏꯅ ꯊꯥꯖꯗꯗꯅꯅꯦ ꯏꯁ ꯅꯪꯅ ꯐꯣꯟ ꯇꯧꯅꯦ ꯑꯗꯨꯏ ꯇꯥꯔꯗꯤ ꯅꯣꯏ ꯅꯝꯕꯔ ꯌꯥꯎꯅꯔꯗꯤ ꯁꯤꯅꯦꯕ ꯑꯩꯅ ꯌꯥꯎꯋꯦꯅ ꯅꯝꯕꯔ ꯌꯥꯎꯔꯦ ꯇꯧꯔꯒ ꯑꯩꯅ ꯐꯣꯟꯗꯣ ꯇꯧꯔꯦ ꯑꯗꯩ ꯏꯚꯥꯏ ꯑꯩꯩꯅ ꯐꯣꯟ ꯇꯧꯔꯛꯏꯁꯦ ꯁꯤꯗ ꯂꯩꯌꯦ ꯁꯤꯗ ꯈꯣꯡꯉ ꯑꯗꯥ ꯂꯥꯛꯄꯅꯦ ꯑꯗꯩꯩꯗ ꯃꯣꯏꯅ ꯏꯕꯥꯥꯏ ꯍꯣꯏꯒꯁꯨ ꯈꯪꯅꯩ ꯈꯣꯠꯅꯩ ꯍꯥꯢꯗꯨꯗ ꯑꯩꯈꯣꯏ ꯃꯔꯤ ꯃꯇꯥꯅꯦ ꯍꯥꯏꯖꯕꯋ ꯃꯣꯏ ꯊꯥꯖ ꯑꯗꯨ ꯐꯣꯟ ꯇꯧꯔꯛꯏꯅꯦꯅ ꯍꯥꯏꯔꯒ ꯑꯗꯨꯃꯥꯏ ꯇꯧꯔꯒ ꯋꯥꯔꯤꯗꯣ ꯁꯅ ꯇꯍꯜꯂꯦ ꯑꯔꯨꯟꯗꯣ ꯄꯥꯏꯍꯜꯂꯒ ꯑꯗꯨ ꯑꯗꯨꯅꯤ ꯑꯗꯨꯃꯥꯏꯅ ꯇꯧꯋꯤ ꯉꯔꯥꯡꯗꯣ ꯑꯗꯒꯤ ꯑꯗꯨ ꯂꯣꯏꯔꯒ ꯑꯩꯈꯣꯏꯁꯦ ꯑꯗꯨꯝ ꯊꯣꯛꯂꯛꯅꯔꯦ ꯆꯥꯛ ꯏꯁꯤꯡ ꯆꯥꯊꯣꯛꯅꯔꯒ ꯃꯥꯏ ꯃꯥꯏ ꯊꯣꯛꯄ ꯑꯗꯨꯝ ꯁꯔ ꯏꯕꯥꯅꯤꯁꯨ ꯃꯥꯅ ꯒꯔꯤꯗꯣ ꯊꯧꯔꯒ ꯏꯕꯥꯅꯤ ꯑꯗꯨꯝ ꯂꯥꯡ ꯂꯥꯡꯗꯅ ꯑꯗꯨꯝ ꯂꯥꯛꯑꯦ ꯏꯁꯩ ꯁꯛ ꯁꯛꯇꯅ ꯅꯪ ꯌꯨꯝ ꯌꯧꯕ ꯈꯪꯍꯧꯗꯅꯕꯅꯦꯅ ꯌꯣꯡ ꯁꯥꯒꯩ ꯁꯔꯃꯗ ꯅꯞꯄꯒ ꯂꯥꯛꯑꯦꯅ ꯑꯩꯅ ꯃꯥꯅ ꯎꯇꯨꯞꯃꯨꯛ ꯆꯥꯎꯕꯅꯤꯅ ꯃꯁꯥꯗꯣ ꯃꯥꯅ ꯊꯧꯈꯤꯕꯗ ꯑꯩ ꯇꯨꯡꯗ ꯄꯤꯛꯇ꯭ꯔꯨ ꯄꯤꯛꯑꯝꯅꯤꯅ ꯀꯦꯝ ꯎꯗꯕꯗꯣ ꯑꯗꯨꯅ ꯑꯩꯅ ꯌꯣꯡ ꯁꯥꯒꯩ ꯅꯞꯄ ꯂꯥꯛꯑꯦ ꯍꯥꯏꯗꯣ
ꯐꯔꯦ ꯐꯔꯦ ꯑꯃꯨꯃꯨꯛꯁꯨ ꯀꯣꯏꯊꯣꯛꯀꯗꯕꯅꯤ ꯋꯥꯈꯜ ꯅꯨꯡꯉꯥꯏꯊꯣꯛꯅꯕ ꯅꯨꯡꯇꯤꯒꯤ ꯇꯧꯕ ꯈꯣꯠꯄ ꯇꯧꯕꯗꯤ ꯐꯠꯇꯦ ꯍꯥꯏꯕꯗꯤ ꯑꯗꯨꯝ ꯑꯐꯕ ꯄꯣꯠꯅꯠ ꯇꯧꯗꯣꯏꯗꯣ ꯅꯤꯁꯥ ꯄꯁꯥ ꯆꯥꯁꯤꯜꯂꯅꯤ ꯑꯗꯒꯤ ꯊꯥꯎ ꯊꯨꯝ ꯃꯨꯛ ꯆꯥꯖꯜꯂꯅꯤ ꯑꯐꯕ ꯑꯝꯇꯗꯤ ꯑꯣꯏꯗꯦ
ꯃꯥꯅꯦ ꯑꯐꯕꯗꯤ ꯑꯝꯇ ꯅꯠꯇꯦꯗ ꯑꯗꯨꯁꯨꯅꯦ ꯑꯩ ꯌꯥꯝ ꯐꯖꯔꯔꯣꯏꯗ꯭ꯔꯕ ꯉꯔꯥꯡꯁꯦ ꯌꯥꯎꯗꯕ ꯃꯇꯝꯗ ꯍꯥꯏꯕꯗꯤ ꯒ꯭ꯔꯨꯞꯇꯨꯗ ꯂꯩꯕ ꯃꯤ ꯄꯨꯝꯅꯃꯛꯁꯦ ꯂꯣꯏꯅꯃꯛꯅꯦꯕ ꯂꯥꯛꯅꯔꯤꯁꯦ ꯑꯗ ꯑꯩꯗꯤ ꯑꯩꯗꯤ ꯅꯍꯥꯟꯗꯒꯤ ꯑꯗꯨꯝ ꯑꯩꯅ ꯍꯥꯏꯔꯕꯅꯦꯕ ꯑꯩ ꯇꯥꯡ ꯇꯔꯥꯍꯨꯝꯣꯏꯗꯒꯤ ꯅꯣꯏꯒꯤ ꯆꯠꯀꯗꯕ ꯁꯤꯟꯒꯗꯕ ꯃꯌꯥꯝꯁꯦ ꯑꯩ ꯌꯥꯎꯔꯥꯔꯣꯏꯀꯣ ꯅꯣꯏ ꯁꯥꯎꯕ ꯌꯥꯗꯦ ꯑꯩ ꯊꯧꯗꯣꯛ ꯋꯥꯊꯣꯛ ꯆꯠꯇꯧꯕ ꯃꯌꯥꯝ ꯑꯃ ꯂꯩꯕꯅꯤꯅ ꯑꯗꯨꯗ ꯑꯃꯨꯛ ꯆꯠꯁꯜꯂꯨꯔꯒꯅꯦ ꯑꯩ ꯐꯔꯛ ꯇꯥꯔꯅꯤ ꯑꯩ ꯁꯨꯡꯌꯥꯎ ꯌꯥꯎꯖꯔꯔꯣꯏꯒꯦꯅ ꯍꯥꯏꯔꯕꯅꯦꯕ ꯑꯗꯨ ꯃꯣꯏꯁꯤ ꯉꯔꯥꯡ ꯑꯩ ꯑꯩꯁꯤ ꯒ꯭ꯔꯨꯞ ꯁꯦꯟ ꯉ ꯂꯥꯡ ꯁꯨꯡꯆ ꯆꯪꯗꯦꯕ ꯑꯌꯨꯛꯇꯩꯅ ꯅꯨꯡꯗꯥꯡꯃꯨꯛꯁꯦ ꯁꯨꯡꯆꯅ ꯆꯪꯗꯦꯕ ꯃꯣꯏꯒꯤ ꯃꯦꯁꯦꯖ ꯂꯥꯛꯄꯗꯨꯕꯨꯗꯤ ꯑꯩ ꯑꯗꯨꯝ ꯃꯦꯁꯦꯖ ꯂꯥꯛꯑꯦ ꯈꯪꯕꯩꯅꯤꯅ ꯑꯗꯨꯝ ꯎꯏꯌꯦꯕꯀꯣ ꯑꯗꯨꯁꯨ ꯑꯩ ꯃꯦꯁꯦꯖꯇꯣ ꯍꯥꯡꯗꯣꯛꯑꯒꯗꯤ ꯑꯝꯇ ꯄꯥꯗꯦꯕ ꯄꯨꯡ ꯃꯡ ꯄꯨꯡ ꯃꯉꯥꯒꯤ ꯑꯁꯥꯏꯗ ꯂꯥꯛ ꯂꯥꯛꯀꯅꯤ ꯑꯗꯨ ꯇꯧꯒꯅꯤ ꯑꯗꯨ ꯊꯨꯡꯒꯅꯤ ꯑꯗꯨꯃꯥꯏꯅ ꯃꯣꯏ ꯃꯔꯤꯒ ꯁꯥꯟꯅꯕꯗꯗꯤ ꯑꯗꯨꯝ ꯑꯩꯁꯨ ꯑꯆꯥꯥꯄꯣꯠꯇꯣ ꯍꯧ ꯍꯧꯅ ꯇꯥꯎ ꯇꯥꯎꯅ ꯑꯗꯨꯝ ꯎꯏꯌꯦꯕ ꯃꯦꯁꯦꯖ ꯑꯃ ꯂꯥꯛꯄꯗ ꯑꯗꯨꯝ ꯌꯦꯡꯅꯤꯡꯕ ꯐꯥꯎꯋꯤꯗꯅ ꯑꯗꯣ ꯃꯅꯨꯡꯗ ꯆꯪꯉ ꯌꯦꯡꯕ ꯅꯠꯇꯕ ꯅꯣꯇꯤꯐꯤꯀꯦꯁꯟ ꯊꯣꯛꯂꯛꯄꯗꯨꯗ ꯑꯗꯨꯝ ꯎꯏꯌꯦꯕꯀꯣ ꯑꯗꯨꯁꯨ ꯑꯩꯗꯤ ꯌꯥꯎꯔꯔꯣꯏ ꯈꯪꯕ ꯑꯩ ꯌꯦꯡꯗ꯭ꯔꯕꯅꯦꯕ ꯑꯗꯩ ꯅꯨꯃꯤꯠ ꯇꯔꯀꯥꯟꯗ ꯐꯣꯟꯁꯦ ꯑꯃꯨꯛ ꯂꯣꯏ ꯇꯧ ꯂꯩꯔꯝꯕꯅꯦꯃꯤ ꯑꯗ ꯑꯩꯁꯦ ꯐꯣꯟꯁꯤꯁꯨ ꯑꯩ ꯅꯪꯍꯧꯗ꯭ꯔꯦꯕ ꯄꯥꯏꯕ ꯑꯝꯇ ꯈꯪꯍꯧꯗ꯭ꯔꯦꯕ ꯁꯣꯝꯅꯥꯀꯟꯗ ꯊꯕꯛ ꯁꯨꯐꯝꯗꯒꯤ ꯆꯥ ꯆꯥ ꯀꯩꯀꯥ ꯑꯗꯩ ꯃꯣꯏ ꯑꯆꯥꯄꯣꯠ ꯀꯩꯀꯥ ꯄꯤꯔꯤꯉꯩꯗ ꯀꯩꯅꯣꯝ ꯃꯣꯏ ꯇꯧꯔꯛꯏ ꯐꯣꯟꯁꯤꯅ ꯑꯗꯒꯤꯗꯤ ꯑꯩꯁꯦ ꯐꯣꯟꯁꯦ ꯂꯩꯔꯝꯕꯁꯤꯗ ꯑꯃꯨꯛ ꯑꯥ ꯁꯥꯔꯃꯔꯤꯅ ꯄꯨꯡꯈꯥꯏꯃꯨꯛ ꯐꯥꯔꯦꯀꯣ ꯂꯩꯔꯝꯕ ꯑꯗꯒꯤ ꯊꯣꯏꯒꯤꯅ ꯑꯃꯨꯛ ꯈꯔ ꯉꯜꯂꯝꯃꯦ ꯑꯗꯒꯤꯗꯤ ꯑꯩ ꯊꯣꯏꯒꯤꯗ ꯃꯊꯛꯇ ꯊꯪꯉ ꯂꯩꯔꯝꯕꯗꯨꯗ ꯃꯉꯣꯟꯗ ꯍ ꯇꯧꯔꯦ ꯀꯩ ꯂꯩꯔꯒꯦ ꯅꯪ ꯐꯣꯟ ꯇꯧꯔꯛꯑꯝꯃꯤ ꯁꯔꯃꯖꯨ ꯃꯤꯁꯀꯣꯜ ꯂꯩꯔꯝꯃꯦ ꯑꯩꯗꯤ ꯁꯨꯃꯥꯏꯅ ꯊꯕꯛ ꯁꯨꯕꯉꯩꯒꯤ ꯆꯥꯅ ꯊꯛꯅꯕ ꯀꯩꯀꯥ ꯁꯤꯜꯂꯨꯕꯅꯦ ꯑꯗꯨꯒꯤ ꯑꯩ ꯐꯣꯟ ꯇꯥꯍꯧꯗ꯭ꯔꯦꯅ ꯍꯥꯏꯔꯀꯥꯟꯗ ꯀꯩꯅꯣ ꯇꯧꯔꯦ ꯑꯣ ꯁꯨꯃꯥꯏ ꯁꯨꯃꯥꯏꯅ ꯇꯧꯕꯅꯦ ꯇꯥꯃꯦꯟꯗꯣ ꯉꯥꯁꯤ ꯊꯣꯛꯂꯛ ꯀꯅꯦꯅ ꯍꯥꯏꯕꯗꯣ ꯑꯗꯨꯗꯨꯏ ꯅꯍꯥꯟ ꯑꯩꯅ ꯅꯉꯣꯟꯗ ꯍꯥꯏꯈꯤꯕꯗꯣ ꯅꯪ ꯆꯠꯂꯔꯣꯏꯗ꯭ꯔ ꯆꯠꯇꯣꯏꯔꯥ ꯑꯩꯈꯣꯏ ꯃꯔꯤ ꯈꯛꯇꯅꯦ ꯆꯠꯂꯒꯁꯨ ꯅꯪ ꯑꯃꯨꯛ ꯌꯥꯎꯗ꯭ꯔꯒꯗꯤ ꯌꯥꯝ ꯅꯨꯡꯉꯥꯏ ꯒꯥꯔꯤ ꯑꯅꯤ ꯒꯥꯔꯤ ꯑꯅꯤ ꯑꯅꯤꯅꯤ ꯇꯣꯡꯅꯔ ꯆꯠꯂꯗꯤ ꯐꯅꯤ ꯐꯅꯤ ꯈꯣꯠꯂꯛꯑꯦ ꯇꯧꯔ ꯋꯥꯔꯤꯗꯣ ꯁꯥꯔꯛꯑꯦ ꯑꯗꯒꯤ ꯑꯁ ꯑꯩꯁꯦ ꯑꯥ ꯀꯩꯅꯣ ꯇꯧꯗꯦꯅ ꯅꯣꯏ ꯀꯅꯥꯅꯣꯃ ꯇꯣꯝ ꯇꯣꯝꯗꯤ ꯀꯩ ꯍꯥꯏꯔꯛꯑꯒꯦ ꯅꯣꯏ ꯃꯔꯤ ꯆꯠꯃꯤꯟꯅꯕ ꯌꯥꯕꯗꯨꯕꯨꯅ ꯍꯥꯏꯕꯗ ꯗ ꯇꯣꯃꯣꯗꯤ ꯋꯥꯠꯂꯤ ꯈꯣꯠꯂꯤ ꯑꯗꯨꯗꯨꯅ ꯍꯧꯖꯤꯛ ꯆꯠꯈꯤꯔꯣꯏꯒꯦ ꯅꯨꯡꯉꯥꯏꯇꯦ ꯇꯧꯕꯅꯤ ꯃꯥꯗꯤ ꯊꯕꯛ ꯃꯌꯥꯝ ꯂꯩꯔꯤꯕꯅꯤ ꯍꯣꯔꯦꯟ ꯀꯣꯟꯅ ꯂꯥꯛꯀꯦ ꯍꯥꯏ ꯈꯣꯠꯂꯦꯅ ꯍꯥꯏꯔꯛ ꯗꯥꯆꯥꯎꯕꯁꯨ ꯃꯥꯁꯨ ꯐꯔꯛ ꯇꯥꯔꯦ ꯃꯥꯖꯨ ꯃꯇꯣꯝ ꯆꯠꯄꯗꯣ ꯇꯜꯂꯤ ꯈꯣꯠꯂꯤꯅ ꯇꯧꯕꯗꯒꯤ ꯃꯥ ꯑꯉꯥꯡ ꯂꯧꯈꯤꯗꯤ ꯍꯥꯏꯕ ꯃꯥꯁꯨ ꯗꯥ ꯆꯥꯎꯕꯁꯨ ꯃꯥ ꯑꯉꯥꯡ ꯇꯨꯏꯁꯟ ꯂꯧꯔꯝꯈꯤꯅꯤ ꯑꯗꯨꯗꯨꯒ ꯑꯥ ꯑꯣ ꯂꯥꯛꯄ ꯃꯇꯝꯗꯗꯤ ꯊꯦꯡꯉꯤꯗꯅ ꯑꯩꯖꯨ ꯏꯇꯣꯝꯗ ꯂꯥꯛꯄꯑꯣꯏꯗꯤ ꯑꯩꯁꯨ ꯇꯜꯂꯦ ꯂꯥꯛꯑꯔꯣꯏꯅ ꯍꯥꯏꯌꯦꯌꯦ ꯇꯧꯔꯒ ꯑꯗꯨꯒꯤ ꯑꯩꯈꯣꯏ ꯍꯥꯟꯅ ꯆꯠ ꯆꯠꯃꯤꯟꯅꯁꯦꯅ ꯇꯧꯕꯅꯦ ꯅꯪꯗꯣ ꯆꯠꯂꯁꯦ ꯆꯠꯁꯦꯅ ꯇꯧꯔꯒ ꯑꯩꯉꯣꯟ ꯇꯧꯔꯛꯑꯦ ꯑꯗꯩꯗꯤ ꯑꯁꯨ ꯁꯔꯃꯁꯨ ꯑꯃꯨꯛ ꯇꯟꯖꯥꯗꯨꯗ ꯑꯃꯨꯛ ꯇꯧꯁꯜꯂꯛꯑꯦ ꯀꯟꯐ꯭ꯔꯦꯟꯁꯇꯣ ꯄꯤꯔꯒ ꯋꯥꯔꯤꯗꯣ ꯑꯗꯨꯝ
ꯅꯪ ꯋꯥꯔꯤ ꯁꯥꯡꯃꯟꯒ꯭ꯔꯦ ꯀꯣꯛ ꯆꯤꯛꯑꯦ ꯑꯩ ꯃꯤꯡꯁꯨ ꯄꯪꯄꯟꯗ ꯄꯜꯂꯦ ꯂꯝꯁꯨ ꯄꯪꯄꯟꯗ ꯄꯜꯂꯦ ꯑꯝꯇ ꯌꯥꯔꯣꯏ ꯃꯤꯡ ꯄꯟꯒꯅꯨ ꯂꯝ ꯄꯟꯒꯅꯨ ꯑꯗꯒꯤ ꯒ꯭ꯔꯥꯁꯨ ꯉꯥꯡꯒꯅꯣꯕ ꯌꯥꯗꯦ ꯑꯗꯨꯝ ꯉꯥꯡꯉꯦꯕ ꯑꯥ ꯃꯄꯥꯟ ꯂꯝꯗ ꯆꯥꯎꯔꯛꯄꯅꯤꯅ ꯂꯩꯔꯤꯕ ꯃꯐꯝꯅ ꯀꯩꯅꯣ ꯁꯥꯔꯤꯕ ꯀꯩꯅꯣꯅ ꯀꯩꯅꯣꯗ ꯇꯥꯔꯦ ꯅꯠꯇ꯭ꯔꯣ ꯑꯩꯍꯥꯏꯁꯦ
ꯃꯥꯅꯦ ꯑꯩꯅ ꯄꯨꯝꯅꯃꯛ ꯁꯣꯏꯕꯅꯤ ꯑꯩꯒꯤ ꯏꯔꯥꯟꯅꯤ ꯉꯥꯛꯄꯤꯌꯨ ꯍꯟꯗꯛꯀꯤ ꯃꯇꯥꯡꯁꯤꯃꯗꯤ
ꯉꯥꯡꯒꯅꯨ ꯉꯥꯡꯒꯅꯨ ꯍꯥꯏꯗꯣ ꯑꯗꯨꯝ ꯃꯤꯡ ꯄꯜꯂꯑꯗꯨꯝ ꯉꯥꯡ ꯂꯩꯅꯕ
ꯑꯁ ꯑꯩꯁꯦ ꯍꯦꯛꯇ ꯁꯣꯏꯕꯅꯤ ꯃꯤ ꯅꯪꯄꯣ ꯈꯔ ꯈꯔ ꯉꯥꯛꯅꯁꯤ ꯀꯩꯗꯧꯔꯒꯦ ꯑꯁꯣꯏ ꯑꯉꯥꯝꯁꯦ
ꯍꯥ ꯍꯥ ꯈꯪꯉꯦꯗ ꯇꯧꯔꯤꯁꯦ ꯒ꯭ꯌꯥꯟ ꯇꯥꯗꯦ ꯅꯨꯡꯁꯥꯃꯨꯛ ꯁꯥ ꯊꯕꯛ ꯑꯃ ꯑꯃ ꯑꯝꯇ ꯇꯛꯈ꯭ꯔꯗꯤ ꯐꯥꯕꯁꯨ ꯌꯨꯝꯗ ꯂꯩꯁꯤꯂꯕꯅꯤꯅ ꯋꯥꯔꯕ ꯑꯩꯗꯣ ꯆꯠꯄꯕꯨꯗꯤ ꯌꯥꯏ ꯑꯩꯅ ꯍꯥꯅ ꯆꯠꯂꯝꯕ ꯃꯐꯝꯗꯨꯗ ꯑꯗꯣ ꯒꯥꯔꯤ ꯒꯥꯔꯤ ꯀꯩ ꯑꯃꯨꯛ ꯐꯔꯛ ꯇꯥꯕ ꯑꯗꯩꯒꯤ ꯃꯤ ꯒꯥꯔꯤꯁꯨ ꯑꯃꯨꯛ ꯄꯨꯔ ꯆꯠꯄꯗꯣ ꯇꯟꯕꯅꯤꯅ ꯑꯗ ꯂꯥꯏꯟꯗ ꯆꯠꯂꯦ ꯈꯜꯂꯣ ꯑꯗꯨꯝ ꯋꯥꯕꯅ ꯍꯦꯕꯅꯤꯅꯥ ꯑꯗꯨꯝ ꯑꯃꯨ ꯍꯥ ꯇꯥꯗꯦꯕ ꯑꯩꯁꯦ ꯆꯥꯝꯃ ꯆꯥꯝꯃ ꯑꯗꯨꯝ ꯆꯪꯗꯣꯏꯅꯤ ꯑꯗꯒꯤ ꯅꯨꯃꯤꯠ ꯀꯩꯅꯣꯗꯗꯤ ꯊꯥ ꯑꯃꯗꯤ ꯑꯗꯨꯝ ꯇꯔꯥꯃꯉꯥꯗꯤ ꯂꯩꯑꯦ ꯂꯤꯁꯤꯡ ꯑꯍꯨꯝꯗꯤ ꯆꯠꯈꯤꯗꯣꯏꯅꯦꯕ ꯑꯗꯨꯝ ꯑꯗꯨꯅ ꯀꯥꯅꯗꯕ ꯍꯥꯌꯦꯡ ꯑꯗꯨꯝ ꯈꯥꯏꯔꯒ ꯆꯠ ꯁꯤꯗꯒꯤ ꯇꯣꯛ ꯆꯠꯈꯤꯕ ꯌꯥꯗꯦꯕ ꯑꯃꯨꯛ ꯑꯥꯗ ꯑꯃꯨꯛ ꯀꯩꯅꯣ ꯇꯧꯒꯅꯤ ꯆꯠꯀꯅꯤ
ꯑꯗꯨꯅꯦ ꯅꯣꯏꯒꯤ ꯂꯝꯊꯥꯡꯗꯣ ꯌꯥꯝ ꯆꯥꯗꯦ ꯍꯥꯏꯕ ꯌꯨꯝꯗꯨꯗꯒꯤ ꯊꯣꯡꯅꯥꯥꯎꯎꯅ ꯈꯣꯡꯀꯥꯞ ꯇꯔꯥꯃꯨꯛ ꯊꯥꯡꯗꯣꯛꯑꯒ ꯅꯠꯇ꯭ꯔꯒ ꯈꯣꯡꯀꯥꯞ ꯆꯥꯃꯨꯛ ꯊꯥꯡꯗꯣꯛꯑꯒ ꯒꯥꯔꯤ ꯇꯣꯡꯉꯒ ꯑꯃꯨꯛꯇꯪꯗ ꯌꯧꯒꯅꯤ ꯍꯥꯏꯔꯗꯤ ꯐꯕ ꯅꯣꯏꯗꯤ ꯃꯊꯥꯡ ꯃꯊꯥꯡ ꯌꯥꯝ ꯂꯩꯑꯕ ꯑꯗꯨꯅ ꯅꯣꯏꯗꯣ ꯆꯠꯄꯗ ꯃꯤꯅ ꯂꯝꯕꯤ ꯂꯝꯗꯥꯡ ꯆꯥꯗꯕꯒꯤꯅꯦ ꯅꯣꯏꯅ ꯅꯨꯡꯉꯥꯏꯇ꯭ꯔꯤꯗꯣ ꯑꯗꯨ ꯅꯪꯅ ꯑꯥ ꯀꯛꯆꯤꯡ ꯂꯝꯈꯥꯏ ꯑꯗꯨꯋꯥꯏꯗ ꯌꯨꯝ ꯑꯣꯏꯔꯝꯕ ꯑꯣꯏꯇꯥꯔꯗꯤ ꯐꯕ ꯅꯠꯇ꯭ꯔꯥ
ꯍꯣꯏ ꯁꯤꯗꯩꯑꯗꯨꯝ ꯂꯝꯁꯦ ꯑꯃꯨꯛ ꯄꯜꯂꯛꯑꯦ ꯁꯤꯅ ꯑꯗꯨꯝ ꯅꯨꯡꯉꯥꯏꯕꯁꯨ ꯂꯩ ꯍꯥꯏꯕꯗꯤ ꯗꯤ ꯕꯖꯥꯔ ꯀꯩ ꯀꯩꯝꯌꯥ ꯅꯛꯇ꯭ꯔꯨꯕꯅꯤꯅ ꯅꯤꯟ ꯈꯣꯡꯕ ꯀꯩꯗꯧꯕꯗꯣ ꯀꯩꯝ ꯇꯥꯗ꯭ꯔꯕꯅꯤꯅ ꯅꯨꯡꯉꯥꯏꯅ ꯂꯩꯕ ꯃꯥꯏ ꯀꯥꯟꯅꯕ ꯀꯥꯟꯗꯕ ꯂꯣꯏ ꯂꯩ ꯑꯗꯨꯅꯤ
ꯃꯥꯅꯤꯗ ꯑꯗꯨꯕꯨꯗꯤ ꯄꯣꯠ ꯑꯃ ꯂꯩꯔꯗꯤ ꯑꯐꯕ ꯐꯠꯇꯕ ꯂꯩꯌꯦꯗꯣ ꯑꯗꯨꯅꯤ ꯆꯞ ꯃꯥꯟꯅꯩ
ꯑꯩꯈꯣꯏꯁꯦ ꯌꯥꯝ ꯅꯨꯡꯉꯥꯏꯕ ꯍꯥꯏꯕꯗꯤ ꯑꯗꯒꯤ ꯂꯥꯟ ꯑꯝꯨꯛꯇꯪ ꯇꯧꯔꯛꯑꯗ ꯑꯊꯤꯡꯕ ꯀꯩꯗꯧꯕ ꯇꯧ ꯑꯗꯨꯃ ꯂꯩ ꯑꯩꯈꯣꯏ ꯑꯗꯨꯝ ꯆꯠꯄ ꯈꯣꯠꯄ ꯑꯗꯒꯤ ꯑꯗꯨꯝ ꯂꯩꯅ ꯆꯤꯡ ꯀꯥꯕ ꯈꯣꯠꯄ ꯇꯧꯕ ꯌꯥꯏ ꯀꯣꯛ ꯍꯥꯟ ꯇꯣꯟ ꯂꯩꯕꯅꯤꯅ ꯀꯩꯁꯨ ꯅꯨꯡꯉꯥꯏꯑꯕ ꯀꯩꯁꯨ ꯀꯥꯏꯗꯦ ꯑꯗꯨꯝ ꯅꯨꯡꯉꯥꯏꯕ ꯑꯃ ꯑꯣꯏ ꯃꯌꯥꯝ ꯄꯨꯟꯐꯝ ꯈꯣꯠꯐꯝꯁꯨ ꯑꯩꯈꯣꯏꯗ ꯑꯌꯥꯝꯕ ꯑꯗꯨꯝ ꯑꯣꯏꯌꯦꯕ ꯍꯥꯏꯕꯗꯤ ꯑꯗꯨꯝ ꯅꯛꯑꯕꯅꯤꯅꯀꯣ ꯆꯤꯡ ꯀꯩꯀꯩꯁꯨ ꯅꯛꯑꯕꯅꯤꯅ ꯑꯗꯨꯃ ꯀꯥꯟꯕꯀꯥꯟꯗꯕ ꯂꯣꯏ ꯂꯩꯔꯤ ꯄꯣꯠꯅꯤ
ꯂꯩꯅꯤ ꯂꯩꯅꯤ ꯆꯥꯛ ꯂꯝꯁꯤꯜꯂꯛꯑꯦ ꯎꯇꯤꯒꯤ ꯃꯅꯝ ꯄꯥꯏꯊꯣꯔꯛꯄꯗꯒꯤ ꯑꯩ ꯊꯣꯡꯅꯥꯎꯖꯤꯗ ꯃꯅꯝ ꯄꯥꯏꯊꯣꯔꯛꯏꯕ
ꯍꯣꯏ ꯐꯔꯦ ꯐꯔꯦ ꯑꯗꯨꯗꯤ ꯀꯩꯅꯣ ꯇꯧꯔꯣ ꯊꯝꯃꯣꯅꯪꯁꯨ ꯄꯊꯒꯤꯒꯦ ꯑꯩꯁꯨ
ꯍꯣ ꯊꯝꯃꯣ ꯊꯥꯝꯃꯣ